ꯍꯣꯏ ꯏꯇꯥ
ꯇꯥꯔꯦ ꯇꯥꯔꯦ ꯏꯇꯥ
ꯑꯁ ꯑꯗꯨ ꯍꯥꯏꯔꯒꯅꯦ ꯑꯩꯁꯨ ꯕꯣꯔꯗꯤꯡꯗꯒꯤ ꯊꯣꯛꯂꯛꯇꯕꯁꯨ ꯀꯨꯏꯗꯔ꯭ꯦꯗꯅ
ꯀꯔꯝ ꯀꯥꯟꯗ ꯇꯥꯔꯒꯦ ꯏꯇꯥ ꯑꯗꯨꯗꯤ
ꯍꯟꯗꯛꯀꯤ ꯂꯥꯛꯏꯕ ꯇꯥꯡ ꯇꯔꯥꯃꯉꯥꯁꯤꯗꯅꯦ ꯁꯨꯇꯤ ꯊꯣꯛꯂꯛꯑꯅꯤ ꯑꯗꯣ ꯂꯥꯏ ꯍꯔꯥꯎꯕ ꯀꯨꯏꯗ꯭ꯔꯦ ꯍꯥꯏꯗꯥꯏꯅꯦ
ꯀꯨꯏꯗ꯭ꯔꯦ ꯀꯨꯏꯗ꯭ꯔꯦ ꯏꯇꯥ ꯑꯗꯨꯗꯤ ꯌꯥꯝ ꯐꯩ ꯏꯇꯥ ꯂꯥꯛꯑꯒ ꯑꯁ ꯂꯥꯏ ꯍꯔꯥꯎꯕ ꯖꯒꯣꯏ ꯐꯖꯅ ꯁꯥꯗꯣꯛꯄ ꯌꯥꯎꯕ ꯌꯥꯔꯅꯤ
ꯑꯁ ꯑꯗꯨꯒꯤꯅꯦ ꯑꯩꯁꯨ ꯐꯣꯟ ꯇꯧꯔꯛꯏꯁꯦ ꯅꯉꯣꯟꯗ ꯍꯥꯏꯗꯤ ꯑꯩꯈꯣꯏꯒꯤ ꯃꯦꯝꯗꯒꯤ ꯐꯣꯟ ꯑꯝꯇ ꯇꯧꯖꯒꯦ ꯌꯨꯝꯗ ꯍꯥꯏꯔꯒ ꯇꯧꯔꯛꯏꯅꯦ ꯑꯗꯨꯒꯤ ꯍꯥꯏꯗꯤ ꯍꯔꯥꯎꯅꯤꯗꯥ
ꯑꯁ ꯌꯥꯝ ꯅꯨꯡꯉꯥꯏꯔꯦ ꯑꯗꯨꯗꯤ ꯏꯇꯥ ꯂꯥꯛꯑꯒ ꯖꯒꯣꯏ ꯐꯖꯅ ꯁꯥꯃꯤꯟꯅꯕ ꯌꯥꯎ ꯌꯥꯔꯅꯤ
ꯑꯗꯨ ꯍꯥꯏꯔꯒ ꯑꯩꯈꯣꯏ ꯃꯌꯥꯝꯗꯣ ꯑꯝꯇ ꯄꯨꯟꯖꯦ ꯖꯒꯣꯏ ꯁꯥꯕ ꯑꯩꯒ ꯅꯣꯏꯒꯁꯨ ꯄꯨꯟꯅ ꯀꯨꯏꯔꯦ ꯑꯩꯈꯣꯏ ꯃꯥꯁꯤꯅꯅꯦ ꯕꯣꯔꯗꯤꯡ ꯕꯣꯔꯗꯤꯡ ꯍꯥꯏꯃꯟꯗꯅꯅꯦ ꯑꯩꯁꯦ ꯃꯊꯥꯁꯦ ꯌꯥꯝ ꯁꯥꯔꯕꯅꯦꯕ ꯇꯧꯔꯤꯁꯦ ꯏꯇꯥꯕꯨ ꯀꯩꯗꯧꯔꯝꯃꯤꯅꯣ ꯍꯧꯖꯤꯛꯄꯣ
ꯏꯇ ꯁꯨꯝ ꯂꯩꯔꯝꯃꯤꯅꯦ ꯏꯇꯥ ꯏꯇꯥ ꯂꯥꯛꯑꯅꯤ ꯍꯥꯏꯕꯁꯦ ꯌꯥꯝ ꯍꯔꯥꯎꯈ꯭ꯔꯦꯗ ꯏꯇꯥ ꯏꯇꯥ ꯍꯣꯏꯗꯤ ꯅꯨꯡꯉꯥꯏꯖꯔꯝꯒꯅꯤꯗ ꯕꯣꯔꯗꯤꯡꯗ ꯂꯩꯕꯗ
ꯏꯁ ꯀꯥꯏꯗ ꯅꯨꯉꯥꯏ ꯏꯇꯥ ꯅꯣꯏ ꯃꯌꯥꯝꯒ ꯄꯨꯟꯗꯕ ꯍꯥꯏꯁꯦ ꯀꯩꯅꯣ ꯅꯨꯡꯉꯥꯏꯗꯣꯏꯁꯦ ꯑꯩꯅ ꯑꯩꯈꯣꯏ ꯃꯥꯥꯅ ꯑꯩꯁꯦ ꯂꯝ ꯍꯦꯟꯃꯜꯂꯤ ꯂꯝ ꯍꯦꯟꯃꯜꯂꯤꯅ
ꯑꯩꯅꯗꯤ ꯏꯇꯥ ꯍꯣꯏ ꯑꯗꯨꯃꯥꯏꯅ ꯕꯣꯔꯗꯤꯡꯗꯒ ꯌꯥꯝ ꯂꯩꯅꯤꯡꯉꯤ
ꯑꯗꯨꯗꯤ ꯏꯇꯥꯁꯨ ꯂꯩꯁꯨ ꯂꯥꯛꯑꯣꯗꯅ ꯃꯊꯪ ꯆꯍꯤꯗꯒꯤ
ꯂꯩꯔꯁꯤꯔ ꯈꯜꯂꯤꯅꯦ ꯏꯃꯥ ꯍꯣꯏꯗ ꯍꯥꯏꯅꯤ ꯑꯩ ꯂꯩꯅꯤꯡꯉꯤ ꯏꯇꯥ ꯍꯣꯏꯒ ꯄꯨꯟꯅ ꯂꯩꯒꯦꯅ
ꯑꯗꯨꯗꯤ ꯑꯗꯨꯃꯥꯏꯅ ꯅꯣꯏ ꯃꯥꯗ ꯀꯟꯅ ꯍꯥꯏꯅꯔꯣ ꯑꯗꯨꯗꯨꯒ ꯄꯨꯜꯂꯁꯦ ꯃꯊꯪꯗꯩꯗꯤ ꯑꯗꯨꯗꯤ ꯑꯗꯨꯈꯣꯏ ꯄꯨꯜꯂꯒ ꯂꯩꯔꯒꯖꯞ ꯂꯕꯅ ꯄꯥꯝꯃꯤꯟꯅꯗꯅ ꯑꯗꯨꯗꯒꯤ ꯑꯁ ꯑꯦꯛꯖꯥꯝꯒꯁꯦ ꯑꯁ ꯑꯦꯛꯖꯥꯝꯒꯤꯣꯀꯁꯦ ꯦ ꯍꯥꯏꯗꯤ ꯑꯟꯁꯔ ꯀꯩꯀꯩꯗꯣ ꯄꯥꯅꯕꯒ ꯁꯤꯟꯗꯅ ꯈꯣꯠꯇꯅ ꯇꯧꯁꯦ ꯑꯗꯨꯗꯤ ꯇ
ꯍꯣꯏ ꯍꯣꯏ ꯇꯧꯖꯩ ꯏꯇꯥ ꯄꯨꯟꯅ ꯇꯧꯃꯤꯟꯅꯁꯦ
ꯇꯧꯃꯤꯟꯅꯁꯤꯗ ꯏꯇꯥ
ꯑꯁ ꯑꯩꯗꯤ ꯌꯥꯝ ꯊꯨꯅꯕꯨ ꯂꯩꯅꯤꯡꯉꯦꯗꯩꯇ ꯄꯥꯗꯦꯗꯩꯇ ꯀꯥꯏꯗꯩꯅꯣ
ꯎꯝ ꯑꯗꯣ ꯏꯇꯥ ꯑꯁ ꯏꯇꯥ ꯍꯣꯏꯒꯤ ꯑꯦꯛꯖꯥꯝꯗꯨꯕꯨ ꯀꯃꯥꯏꯅ ꯇꯧꯈꯤꯒꯦ ꯅꯨꯡꯉꯥꯏꯈꯤꯕ꯭ꯔꯣ
ꯅꯨꯡꯉꯥꯏꯕꯗꯣ ꯌꯧꯈꯤꯗꯦꯅꯦ ꯁꯕꯖꯦꯛ ꯁꯥꯏꯟꯁ ꯈꯛꯇꯣ ꯌꯥꯝ ꯅꯨꯡꯉꯥꯏꯈꯤꯗꯦꯗ
ꯑꯁ ꯑꯗꯨ ꯍꯥꯏꯔꯒꯅꯤꯅ ꯑꯩꯈꯣꯏ ꯍꯟꯗꯛꯀꯤ ꯊꯥꯒꯤꯈꯤꯕ ꯑꯦꯛꯖꯥꯝꯗꯣ ꯑꯩꯁꯨ ꯅꯨꯡꯉꯥꯏꯇꯕꯅ ꯑꯩꯈꯣꯏ ꯃꯥꯃꯥꯗ ꯍꯥꯏꯖꯗ꯭ꯔꯝꯃꯤ ꯑ ꯑꯗꯨ ꯌꯥꯝ ꯄꯩꯁꯥ ꯆꯪꯉꯅ ꯂꯥꯏꯔꯤꯛ ꯇꯝꯍꯜꯂꯒ ꯑꯩ ꯑꯗꯨꯕꯨ ꯑꯦꯛꯖꯥꯝꯗꯨ ꯂꯥꯏꯔꯤꯛ ꯄꯥꯗꯕ ꯈꯣꯠꯇꯕ ꯉꯥꯡꯉꯛꯑꯅꯤꯅꯅꯦ ꯑꯗꯨꯒ ꯍꯥꯏꯗꯣꯛꯆꯒ ꯅꯠꯇ꯭ꯔꯕꯅꯦ ꯑꯩꯗꯣ ꯑꯩꯈꯣꯏ ꯃꯥꯒꯤ ꯃꯆꯤꯟꯗꯣ ꯈꯪꯉꯤꯗꯅ ꯅꯪꯁꯨ ꯃꯆꯤꯟꯗꯣ ꯀꯣ ꯀꯟꯈ꯭ꯔꯕ ꯃꯆꯤꯟꯦꯅꯅꯦ ꯉꯥꯡꯅ ꯐꯅ ꯉꯝꯗꯦꯕ ꯃꯆꯤꯟꯅ
ꯇꯥꯥꯏꯁꯨꯅꯦ ꯄꯩꯁꯥ ꯊꯤꯟꯅꯗꯧꯔꯤꯕ꯭ꯔꯥ ꯈꯪ ꯄꯣꯠꯇꯦꯗ ꯐꯦꯜ ꯂꯥꯛꯀꯗꯣꯔꯤꯕ꯭ꯔꯥ ꯀꯩꯅꯣꯝ ꯇꯧꯔꯤꯕꯅꯤ
ꯑꯩꯅ ꯍꯦꯛ ꯉꯥꯡꯍꯧꯕ ꯈꯕꯥꯥꯏꯁꯤꯅ ꯍꯦꯛꯇꯛꯇ ꯉꯥꯡꯉꯛꯀꯅꯤꯕ ꯑꯗꯨꯗꯅ ꯑꯩꯁꯦ ꯃꯊꯥꯁꯦ ꯁꯝꯃꯟꯗꯅꯅꯦ ꯃꯉꯣꯟꯗ ꯑꯣꯏꯅ ꯇꯧꯒꯦ ꯍꯥꯏꯖꯅꯔ ꯅꯉꯣꯟꯗ ꯑꯣꯏꯅ ꯇꯧꯔꯏꯁꯤ ꯃꯥꯒ ꯋꯥꯔꯤ ꯁꯥꯟꯅꯔꯕ ꯑꯩꯁꯦ ꯈꯣꯟꯊꯤ ꯑꯗꯨꯝ ꯆꯥꯏ ꯑꯗꯨ ꯁꯔꯨꯛꯄꯨꯗꯤ ꯀꯥꯂꯦꯟ ꯊꯥꯒꯤ ꯁꯨꯇꯤꯁꯨ ꯊꯥꯗꯣ ꯀꯨꯏꯗ꯭ꯔꯦꯅ ꯑꯗꯨ ꯁꯨꯔꯛꯄꯨꯗꯤ ꯂꯥꯏ ꯍꯔꯥꯎꯕꯒꯤ ꯋꯥꯔꯤ ꯑꯗꯨꯝ ꯁꯥꯟꯅ ꯊꯣꯛꯀꯦꯅ ꯏꯇꯥ ꯇꯧꯔꯛꯏꯁꯤꯦꯅꯦ ꯏꯇꯥꯗꯣ ꯃꯤ ꯍꯧꯖꯤꯛꯀꯥꯟꯗꯤ ꯂꯥꯏ ꯍꯔꯥꯎꯕꯗꯅꯦ ꯑꯁ ꯈꯪꯗꯦꯕ ꯌꯥꯝ ꯐꯖꯩꯉꯣ ꯃꯤꯒꯤꯅꯦ ꯑꯩꯈꯣꯏꯅꯒ ꯃꯤ ꯑꯃꯣꯏ ꯚꯤꯗꯤꯑꯣ ꯑꯇ ꯐꯣꯟꯗ ꯍꯥꯏꯖꯤꯟꯅꯔ ꯌꯦꯡꯕꯒ ꯌꯥꯎꯋꯦꯕ ꯑꯗꯨꯗꯤ ꯃꯣꯏ ꯊꯥꯂꯛꯄꯗꯣ ꯌꯦꯡꯕꯗꯅꯦ ꯑꯁ ꯐꯖꯩ
ꯎꯝ ꯐꯖ ꯐꯖꯕ ꯌꯥꯝ ꯌꯥꯎꯒꯅꯤꯗ ꯟꯇꯥ ꯇꯣꯞꯁ ꯍꯟꯇꯛ ꯑꯅꯧ ꯑꯅꯧꯕ ꯊꯣꯛꯄꯗꯣ ꯌꯥꯝꯅ ꯑꯅꯧ ꯑꯅꯧꯕ ꯄꯨꯊꯣꯛꯄ ꯑꯗꯒꯤ ꯐꯤꯒꯥꯛꯇꯨꯁꯨ ꯐꯖ ꯐꯖꯕ ꯌꯥꯝ ꯏꯟꯅꯔꯝꯃꯦꯕ ꯍꯥꯏꯇꯥ ꯑꯗꯨꯃꯥꯏꯅ ꯏꯟꯁꯦ ꯍꯟꯗꯛꯇꯤ
ꯑꯗꯨ ꯃꯣꯏꯒꯤ ꯆꯨꯔꯥ ꯉꯥꯛꯇ ꯊꯦꯠꯄꯦ ꯅꯠꯇꯅ ꯑꯁꯝ ꯅꯨꯡꯉꯥꯏꯗꯧ ꯃꯥꯜꯂꯦ ꯍꯥꯏꯕ
ꯎꯝ ꯖꯝ ꯖꯝ ꯂꯥꯎꯅ ꯊꯦ ꯆꯦ ꯇ
ꯑꯩꯅꯣꯒ ꯖꯒꯣꯏ ꯌꯥꯎꯔꯧꯗ꯭ꯦ ꯃꯃꯥꯡ ꯆꯍꯤ ꯐꯪꯉ ꯌꯥꯎ ꯐꯪꯗ꯭ꯔꯦ ꯀꯩꯅꯣ ꯇꯧꯁꯟꯗꯅ ꯑꯗꯨꯁꯨ ꯑꯃꯨꯛ ꯑꯁ ꯑꯗꯨ ꯍꯟꯗꯛꯇꯄꯗꯤ ꯌꯥꯎ ꯐꯪꯉꯅꯤ ꯍꯔꯥꯎꯋꯦꯗꯤ ꯈꯜꯂꯨꯕꯗꯗꯤ ꯑꯗꯨꯗ ꯑꯁ ꯀꯜꯂ ꯁꯨꯇꯤꯒꯁꯤꯦ ꯌꯥꯝ ꯊꯨꯊꯥꯍꯟꯅꯤꯡ ꯉꯝꯃꯦ ꯑꯩꯗꯤ
ꯗꯦꯠ ꯐꯤꯐꯇꯤꯟꯅꯤꯅ ꯌꯥꯝꯕꯨꯗꯤ ꯌꯥꯝꯗ꯭ꯔꯦꯗꯦ
ꯎꯝ
ꯏꯇꯥꯡ ꯍꯣꯏꯗꯤ ꯕꯣꯔꯗꯤꯡꯗ ꯂꯩꯕꯅꯤꯅ ꯁ꯭ꯂꯦꯦꯛꯀ ꯌꯥꯝ ꯄꯥꯔꯝꯕꯅꯤꯗ
ꯀꯗꯥꯏꯗ ꯍꯦꯛ ꯄꯥꯕꯅꯣꯗꯣ ꯑꯦꯛꯖꯥꯝ ꯅꯨꯡꯉꯥꯏꯇꯦꯅ ꯍꯥꯏꯒꯦꯗꯣ ꯑꯩꯅ
ꯑꯩꯅꯗꯤ ꯇꯥꯑꯣꯏꯗꯤ ꯌꯥꯝ ꯅꯨꯡꯉꯥꯏꯔꯝꯒꯅꯤ ꯃꯤ ꯌꯥꯝ ꯄꯥꯔꯝꯒꯅꯤ ꯑꯗꯨꯅ ꯑꯩꯁꯦ ꯕꯣꯔꯗꯤꯡꯗ ꯂꯩꯔꯒꯦ ꯑꯗꯨꯅ ꯐꯗꯧ ꯃꯥꯜꯂꯦꯅ ꯈꯜꯂꯤꯅꯦꯕ ꯌꯨꯝꯗ ꯂꯩꯕꯤꯁꯂꯦ ꯁꯨꯡꯛ ꯄ ꯄꯥꯗꯦꯕ ꯀꯣꯔꯤꯌꯥꯟ ꯗ꯭ꯔꯃꯥꯁꯦ ꯁꯨꯝ ꯌꯦꯡ ꯂꯩꯕꯗꯅꯦꯗ ꯑꯗꯨꯅ ꯍꯟꯗꯛꯇꯤ ꯁꯥꯏꯟꯁꯇꯣ ꯑꯩ ꯁꯣꯏꯗꯅ ꯐꯦꯜ ꯑꯣꯏꯔꯛꯑꯅꯤꯕ
ꯅꯪꯖꯨ ꯈꯒꯗꯤ ꯄꯥꯎꯍꯦ ꯅꯠꯇ꯭ꯔꯗꯤ ꯐꯔꯛ ꯇꯥꯖꯅꯤꯍꯦ ꯃꯦꯇ꯭ꯔꯤꯛ ꯂꯥꯛ ꯉꯝꯕ ꯉꯝꯗꯗꯅꯅꯦ ꯕꯦꯔꯥꯛ ꯀꯥꯅꯤ ꯑꯃꯨꯛ
ꯑꯗꯨꯅꯦꯒ ꯑꯩ ꯃꯊꯥꯏ ꯑꯃ ꯁꯥꯖꯤꯜꯂꯛꯑꯕꯅꯦ ꯑꯃꯨꯛꯛ
ꯑꯦꯛꯖꯥꯝꯕꯨꯗꯤ ꯅꯨꯡꯉꯥꯏꯇꯦ ꯍꯥꯏꯁꯦ ꯐꯦꯜꯃꯛꯇꯤ ꯑꯣꯏꯗꯧ ꯃꯥꯟꯗꯦ ꯍꯥꯏꯅ ꯈꯟꯖꯕꯗꯀꯣ ꯑꯩꯅ ꯃꯥꯔꯛꯁꯦ ꯑꯗꯨꯝ ꯄꯥꯊꯣꯛꯑꯒ ꯌꯦꯡꯕꯅꯤ ꯅꯨꯡꯗꯤ ꯅꯨꯡꯉꯥꯏꯇꯦ ꯍꯥꯏꯗꯤ ꯑꯩꯅ ꯈꯟꯖꯔꯨꯕ ꯃꯥꯔꯇꯨꯒ ꯌꯧꯕꯗꯤ ꯉꯝꯗꯦꯕ ꯉꯝꯗ꯭ꯔꯒꯁꯨ ꯐꯦꯜꯗꯤ ꯑꯣꯏꯅꯤ ꯊꯥꯖꯗꯦ ꯑꯗꯣ ꯈꯪꯗꯦꯅꯦ ꯇꯧꯔꯤꯁꯦ ꯑꯣꯖꯥ ꯃꯈꯥꯕꯨꯗꯤ ꯄꯣꯜꯂꯦꯀꯣ ꯍꯥꯏꯗꯤ ꯑꯩꯅ ꯇꯧꯔꯝꯃꯤꯕ ꯄꯣꯠꯇꯣ ꯑꯗꯣ ꯑꯣꯖꯥꯅ ꯅꯨꯡꯁꯤꯕꯤꯔꯗꯤ ꯑꯗꯨꯝ ꯇꯧꯍꯟꯕꯤꯔꯛꯀꯗ꯭ꯔꯥ ꯅꯠꯇ꯭ꯔꯒꯅ ꯑꯩꯅ ꯈꯪꯗꯦ ꯈꯨꯏꯗꯨꯁꯨ ꯈꯔ ꯊꯤꯈ꯭ꯔꯦꯕ ꯍꯟꯗꯛꯇꯤ ꯇꯥꯏꯃꯤꯡꯗꯣ ꯅꯪꯅꯕ ꯍꯣꯠꯅꯔꯛꯄꯗꯅꯦ ꯑꯁ ꯈꯪꯗꯦꯗ ꯑꯗꯨꯅꯨꯡ ꯉꯩꯗꯨꯁꯨꯅꯦ ꯄꯨꯡ ꯀꯌꯥ ꯇꯥꯔꯦ ꯈꯨꯣꯜꯗꯣ ꯑꯝꯇ ꯌꯦꯡꯍꯧꯗ꯭ꯔꯦꯕ ꯍꯟꯗꯛꯇꯤ ꯑꯦꯛꯖꯥꯝꯗꯣ
ꯄꯤꯖꯔꯛꯀꯅꯤꯗꯣ ꯑꯣꯖꯥꯅ ꯑꯗꯨꯝ ꯏꯁꯥꯗꯤ ꯑꯗꯨꯝ ꯑꯣꯖꯥꯅ ꯂꯨꯅ ꯇꯧꯔꯒ ꯅꯨꯡꯁꯤ ꯄꯤꯚꯤ ꯑꯗꯨꯗꯤ ꯑꯗꯨꯝ ꯄꯤꯔꯛꯀꯅꯤꯗꯕꯇꯥꯥꯔꯗꯤ ꯑꯗꯨ ꯍꯩꯔꯤꯗꯨꯗꯤ ꯃꯌꯥꯝ ꯃꯌꯥꯝ
ꯏꯇꯥꯗꯣ ꯍꯥꯏꯔꯒꯅꯦ ꯍꯟꯗꯛꯀꯤ ꯂꯥꯏꯔꯥꯎ ꯊꯂꯛꯄꯩꯗꯣ ꯑꯗꯣ ꯀꯣꯏꯕ ꯆꯠꯂꯨꯁꯤꯗꯅ
ꯆꯠꯂꯨꯁꯤ ꯆꯠꯂꯨꯁꯤ ꯇ ꯀꯗꯥꯏꯗ ꯆꯠꯂꯨꯁꯤꯒꯦ ꯀꯣꯏꯕ
ꯑꯗꯨꯕꯨꯗꯤ ꯐꯖꯕ ꯃꯐꯝ ꯃꯌꯥꯝ ꯂꯩ ꯁꯤꯗꯗꯤꯗꯤ ꯑꯃ ꯍꯛꯇ ꯆꯠꯂ ꯂꯣꯏꯔꯦ ꯑꯗꯨꯕꯨꯗꯤ
ꯆꯂꯨꯁꯤ ꯆꯂꯨ
ꯑꯁ ꯍꯩꯅꯧ ꯄꯥꯜꯂꯝꯃꯅꯤꯅꯦ ꯍꯩꯅꯧ ꯆꯥꯅ ꯀꯨꯏꯔꯦꯍꯦ
ꯆꯥꯁꯦ ꯍꯩꯅꯧꯁꯨ ꯌꯥꯝ ꯄꯥꯜꯂꯦ ꯆꯥꯁꯦ ꯒꯤꯍꯣꯔꯤꯒꯥꯛꯁꯨ ꯌꯥꯝ ꯄꯥꯜꯂꯦ ꯍꯧꯖꯤꯛ ꯆꯁꯤ ꯆꯁꯤ ꯇꯥꯜꯂꯛꯑꯒ
ꯆꯥꯒꯤ ꯍꯣꯔꯤꯉꯜꯗꯣ ꯑꯁ ꯍꯥꯎꯗꯤ ꯍꯥꯎꯕ ꯑ ꯃꯤꯅꯒ
ꯍꯥꯏꯔꯝꯒꯦꯕꯀꯣ ꯏꯇꯥꯗ ꯗꯦꯠ ꯐꯤꯐꯇꯤꯟꯗ ꯂꯥꯛꯑꯅꯤꯅ ꯑꯗꯨꯒ ꯑꯩꯈꯣꯏ ꯃꯌꯥꯝ ꯒꯤꯍꯣꯔꯤꯗꯒꯤ ꯍꯩꯅꯧꯗꯒꯤ ꯃꯌꯥꯝꯅꯦ ꯏꯇꯥ ꯂꯥꯛꯑ ꯆꯥꯅꯕ ꯊꯝꯖꯤꯜꯂꯝꯃꯗꯧꯅꯦ
ꯍꯣꯏ ꯍꯣꯏ ꯍꯥꯏꯔꯝꯃꯣ ꯍꯥꯏꯔꯝꯃ ꯏꯇꯥꯒꯤ ꯍꯣꯣꯔꯈꯩꯗꯣ ꯃ ꯗꯨꯀꯥꯟꯗ ꯌꯣꯟꯝꯕꯗꯣ ꯑꯗꯨꯒꯤ ꯆꯥꯕꯗꯣ ꯑꯁ ꯂꯨꯄꯥ ꯃꯉꯥ ꯃꯉꯥ ꯄꯤꯔꯒ ꯀꯨꯂꯦ ꯆꯥꯗꯕ
ꯏꯇꯥ ꯅꯪꯗꯤ ꯑꯇꯥꯔꯁꯨ ꯌꯥꯝ ꯁꯦꯝꯕ ꯍꯩꯕꯅꯤꯅꯅꯦ ꯒꯍꯣꯔꯤꯒꯥꯛꯇꯣ ꯃꯌꯥꯝ ꯍꯦꯛꯂ ꯊꯝꯃꯝꯒꯦ ꯅꯪ ꯂꯥꯛꯑꯒ ꯑꯆꯥꯔ ꯁꯦꯝꯃꯤꯟꯅꯁꯦ ꯑꯗꯨꯒ ꯏꯇꯥ ꯕꯣꯔꯗꯤꯡ ꯆꯠꯄꯗ ꯄꯨꯈꯣꯕ
ꯌꯥꯏꯌꯦꯗ ꯑꯁ ꯄꯥꯗꯤ ꯄꯥꯝꯅꯅꯤꯌꯦꯦ ꯑꯩꯈꯣꯏ ꯕꯣꯔꯗꯤꯡꯒꯤ ꯏꯃꯥꯟꯅꯕꯤ ꯃꯌꯥꯝꯁꯦ ꯑꯁ ꯃꯣꯏꯁꯨꯦ ꯆꯥꯕꯗꯤ ꯄꯥꯝꯖꯕꯅꯦ ꯍꯩꯒꯨꯝꯕ ꯍꯩ ꯔꯥꯒꯨꯝꯕꯁꯦ
ꯎꯝ ꯏꯇꯥꯗꯤ ꯁꯦꯝꯕ ꯌꯥꯝ ꯍꯩꯕꯅꯤꯅꯦ ꯇꯥꯟꯅ ꯁꯦꯝ ꯑꯃꯨ ꯎꯎ
ꯁꯃꯥꯏꯅ ꯁꯦꯝ ꯃ ꯄꯨ ꯇꯥꯔꯦ ꯍꯥꯏ ꯑꯩꯁꯨ ꯑꯁ ꯑꯍꯥꯕꯤꯒ ꯍꯥꯏꯩꯅꯁꯨꯥ ꯑꯗꯨ ꯀꯨꯏꯈꯔꯦ ꯍꯥꯏꯕ ꯑꯩꯈꯣꯏꯒꯤ ꯑꯍꯥꯕꯤ ꯑꯁ ꯀꯣꯕꯤꯒ ꯈꯣꯠꯂ ꯆꯥꯕꯗ ꯍꯥꯎꯗꯤ ꯍꯥꯎꯕꯅꯦ ꯑꯗꯨꯁꯨ
ꯉꯁꯥꯏꯈꯜ ꯃꯊꯛꯂꯣꯝꯒꯤ ꯏꯇꯥ ꯍꯔꯝꯒ ꯏꯇꯥ ꯍꯣꯏꯒꯅꯦ ꯀꯩꯅꯣ ꯆꯥꯏꯌꯦ ꯁꯤꯡꯖꯨ ꯆꯥꯏꯌꯦ ꯍꯥꯎꯋꯦ ꯌꯥꯝꯅ ꯂꯐꯨꯗꯣ ꯅꯤꯅꯤ ꯁꯤꯡꯖꯨ ꯆꯥꯏꯑꯕꯀꯣ ꯂꯐꯨꯒ
ꯑꯁꯃꯁ ꯃꯁꯤ ꯅꯣꯡꯃꯔꯤꯃꯩ ꯇꯧꯕꯁꯨꯒ ꯆꯅ ꯌꯥꯝ ꯍꯥꯎꯅꯤꯌꯦ
ꯍꯣꯏ ꯏꯇꯥ ꯂꯥꯛꯑ ꯑꯃꯨꯛ ꯆꯥꯔꯁꯤ ꯀꯩꯅꯣ ꯍꯧꯖꯤꯛꯀꯥꯟꯗꯤꯀꯣ ꯊꯝꯅꯥ ꯊꯝꯕꯥꯜꯁꯦ ꯃꯔꯥꯡ ꯀꯥꯏꯔꯛꯑꯃꯤꯅꯅꯦ ꯈꯦꯟꯖꯣꯝꯒ ꯀꯣꯠꯂ ꯆꯥꯥꯁꯦ ꯑꯗꯨꯝꯃꯤ ꯁꯤꯡꯖꯨ ꯁꯨꯔꯒꯩ ꯇꯥꯜꯂꯛꯑꯒ
ꯆꯥꯁꯦ ꯑꯗꯨꯕꯨꯗꯤ ꯑꯩꯕꯨ ꯂꯥꯛꯑꯗꯤ ꯑꯗꯨꯝ ꯆꯥꯔꯗꯕ ꯑꯗꯨꯕꯨꯗꯤ ꯑꯩꯅ ꯈꯔ ꯆꯥꯕ ꯄꯥꯝꯖꯕꯒ ꯌꯥꯡꯗꯕ ꯈꯪꯖꯕꯅꯤ ꯆꯥꯕꯗꯤ ꯄꯥꯝꯖꯈ꯭ꯔꯕ ꯑꯩꯁꯨ
ꯑꯩꯈꯣꯏ ꯃꯌꯥꯝꯁꯨ ꯏꯇꯥ ꯑꯋꯥꯠꯄꯗꯣ ꯑꯁ ꯅꯨꯡꯉꯥꯏꯇꯦ ꯅꯨꯡꯉꯥꯏꯇꯦ ꯍꯥꯏꯅꯤꯡꯩꯅꯦ ꯆꯥ ꯊꯛꯄꯗꯣ ꯊꯋꯥꯇꯣꯅ ꯍꯥꯏꯥꯏꯇꯑꯅ ꯑꯗꯨꯣ ꯇꯂꯑꯒ ꯑꯃꯨꯛ ꯃꯌꯥꯝ ꯆꯃꯤꯟꯅꯔꯁꯤ
ꯑꯗꯨ ꯍꯥꯏꯔꯒꯣ ꯑꯩꯈꯣꯏ ꯃꯥꯡꯒꯤꯦ ꯂꯥꯏ ꯍꯔꯥꯎꯕꯩ ꯐꯅꯛꯇꯣ ꯐꯗꯤꯦꯛ ꯐꯖꯟꯗꯕꯅꯦꯍꯦ ꯃꯆꯨꯗꯣ ꯊꯨꯗꯤ ꯊꯣꯛꯇ꯭ꯔꯕꯅꯦ ꯑꯩꯅ ꯍꯟꯗꯛ ꯆꯠꯀꯦ ꯈꯜꯂꯤꯁꯦ ꯑꯗꯨ ꯑꯗꯨ ꯁꯔꯄꯨꯗꯤ ꯑꯩꯈꯣꯏ ꯅꯝꯃꯨꯗꯤ ꯋꯥꯏꯔꯁꯤꯅ ꯈꯪꯗꯦ ꯐꯅꯛꯇꯣ ꯐꯖꯗ꯭ꯔꯦꯕ ꯑꯩꯈꯣꯏ ꯃꯥꯡꯗꯣ ꯑꯍꯟ ꯃꯆꯨ ꯑꯣꯏꯔꯕꯅꯤꯅ ꯐꯅꯦꯛ ꯃꯆꯨ ꯊꯣꯛꯄ ꯑ ꯈꯦꯠꯅꯤꯡꯉꯤꯅ ꯍꯥꯏꯗꯤ ꯊꯝꯕꯥꯜ ꯂꯩꯈꯣꯛ ꯑꯣꯏꯔꯁꯨ
ꯑꯪ ꯏꯇꯥꯅ ꯋꯥꯏꯕꯨꯝ ꯂꯩꯔꯗꯤ ꯋꯥꯏꯔꯣ ꯑꯗꯨꯒ ꯍꯥꯏꯗꯤ ꯕ꯭ꯔꯦꯛ ꯕ꯭ꯔꯦꯛ ꯀꯥꯞꯄ ꯑꯃ ꯁꯦꯠꯇꯅ ꯐꯩꯌꯦꯕ ꯂꯛꯇ꯭ꯔꯤꯛ ꯂꯪꯕ ꯑꯃ ꯃꯤ ꯐꯖ ꯐꯖꯅ ꯌꯥꯝ ꯇꯧꯅꯔꯛꯀꯅꯤꯕꯗꯨꯅ
ꯑꯗꯨꯅꯦ ꯑꯁ ꯑꯗꯨꯒ ꯃꯣꯏ ꯆꯨꯔꯥ ꯍꯥꯏꯥꯏꯗ ꯊꯦꯛꯑꯒ ꯈꯨꯖꯤ ꯍꯥꯏꯗ ꯁꯤꯗ ꯆꯥꯟꯗꯣꯡ ꯉꯥꯛꯇ ꯊꯤꯜꯂꯒꯅꯤꯀꯣ ꯑꯗꯨꯃꯥꯏꯅ ꯁꯥꯔ ꯐꯔꯦ
ꯐꯣꯇꯣꯒ ꯃꯌꯥꯝ ꯀꯥꯞꯍꯧꯗꯦꯗ ꯁ
ꯑꯐꯧꯁꯦ ꯍꯥꯏꯗꯤ ꯃꯦꯃꯣꯔꯤ ꯑꯣꯏꯅꯕ ꯃꯃꯥꯡ ꯃꯃꯥꯡꯗꯁꯨ ꯀꯥꯞꯁꯤ ꯀꯥꯞꯁꯤ ꯍꯥꯏꯅꯔꯒ ꯄꯩꯁꯥ ꯃꯌꯥꯝ ꯄꯩꯁꯥ ꯑꯗꯨꯝ ꯂꯧꯅꯩ ꯈꯣꯠꯂꯤ ꯍꯥꯏꯕꯗꯤ ꯍꯧꯖꯤꯛ ꯄꯩꯁꯥ ꯊꯣꯛꯂꯗꯕꯅꯤꯅꯀꯣ ꯏꯃ ꯏꯃꯅ ꯄꯩꯁꯥ ꯍꯥꯏꯞꯗꯤ ꯇꯅ ꯑꯗꯨꯝ ꯇꯣꯛꯈ꯭ꯔꯦꯗꯅ ꯃꯃꯥꯡꯗꯗꯤ ꯑꯗꯣ ꯍꯟꯗꯛꯄꯨꯗꯤ ꯀꯥꯞꯍꯧꯔꯁꯦ ꯍꯥꯏꯅꯔꯛꯑꯒ ꯏꯃꯥ ꯃꯥ
ꯀꯐꯥꯎꯔꯁꯤ ꯀꯐꯥꯎꯁꯤ ꯏꯃꯥꯏ ꯅꯨꯄꯥꯗ ꯀꯣꯛ ꯇꯛꯑꯒꯅꯦ ꯈꯔ ꯈꯔ ꯄꯤꯌꯨ ꯍꯥꯏꯔꯒ ꯀꯨꯝꯍꯩ ꯍꯔꯥꯎ ꯃꯇꯝꯗ ꯀꯦꯍꯧꯗꯅ ꯀꯔꯝ ꯀꯥꯟꯗ ꯀꯦꯗꯣꯏꯅꯣ
ꯑꯗꯨꯕꯨꯅꯤ ꯆꯨꯝꯃꯦ ꯀꯨꯝꯍꯩ ꯍꯩꯔꯥꯎ ꯃꯇꯝꯗ ꯇꯧꯍꯧꯗ꯭ꯔꯗꯤ ꯅꯠꯇ꯭ꯔꯥ ꯆꯍꯤꯃꯨꯗ ꯑꯃꯨꯛꯇꯪ ꯊꯣꯛꯄ ꯄꯣꯠꯅꯦꯕ ꯑꯗꯨꯅ ꯇꯧꯍꯧꯔꯁꯤ ꯑꯁ ꯍꯩꯅꯧꯗꯣ ꯑꯉꯥꯡꯁꯤꯡ ꯍꯠꯂꯅꯨ ꯈꯨꯗꯥꯏꯒꯤ ꯑꯉꯥꯡꯁꯤꯡꯅ ꯃꯈꯨꯠ ꯌꯥꯝ ꯌꯥꯎꯋꯤꯗꯅ ꯑꯗꯨꯗꯅꯦ ꯑꯉꯥꯡꯁꯤꯡꯗꯨ
ꯀꯥꯟꯁꯤꯗꯩ ꯇꯥꯏꯕꯤꯃ ꯅꯨꯡꯉꯥꯏꯅ ꯇꯥꯕ ꯍꯥꯏꯩꯅ ꯀꯣꯛꯉꯗꯗꯅꯦ
ꯍ ꯂꯥꯛ ꯀꯥꯟꯖꯥ ꯐꯪꯈꯤꯗ꯭ꯔꯥ ꯑꯗꯨꯅꯦ
ꯐꯒꯅꯤ ꯇ ꯅꯪꯗ ꯏꯇꯥꯅ ꯗꯦꯠ ꯐꯤꯐꯇꯤꯟꯗꯅꯤꯅꯀꯣ ꯐꯪꯅꯤꯗ ꯆꯩꯔ ꯆꯩꯔꯒ ꯇꯥꯟꯊꯣꯛꯏꯅꯦ
ꯑꯣ ꯇꯥꯟꯊꯣꯛꯑꯝꯃꯦ ꯇꯥꯟꯅ ꯈꯔ ꯆꯤꯟ ꯀꯟꯕ ꯍꯥꯏꯅ ꯊꯣꯛꯄꯅꯤꯅ
ꯄꯩꯁꯥ
ꯑꯁ ꯑꯩꯈꯣꯏꯒꯤ ꯃꯊꯛꯀꯤ ꯇꯥꯛꯅꯤ ꯑꯗꯨꯕꯨ ꯀꯃꯥꯏ ꯀꯃꯥꯏ ꯇꯧꯔꯤꯒꯦ ꯃꯕꯥꯅꯤꯗꯤ
ꯃꯊꯛꯀꯤ ꯏꯇꯥ ꯑꯅꯤꯁꯤꯁꯨ ꯑꯗꯨꯝ ꯂꯩꯔꯤꯕꯅꯤ ꯏꯇꯥ ꯑꯅꯤꯗꯣ ꯄꯥꯛꯄꯨ ꯄꯨꯟꯗ꯭ꯔꯦ ꯉꯁꯤ ꯈꯛꯇꯪꯗꯤ ꯄꯨꯜꯂꯨꯏꯕꯀꯣ ꯑꯩ ꯁꯟꯇꯃꯛꯇꯤ ꯄꯥꯎꯈꯨꯝ ꯀꯨꯟ ꯐꯪꯗꯦ ꯑꯦꯛꯖꯥꯝ ꯅꯨꯡꯖꯥꯝ ꯂꯩꯔꯨꯕꯒ ꯎꯝ ꯍꯣꯏ ꯑꯦꯛꯖꯥꯝ ꯂꯩꯗꯨꯗ ꯄꯨꯣꯜꯂꯨ ꯆꯒꯄꯅꯤ
ꯑꯗꯨꯗ ꯃꯣꯏꯁꯨ ꯃꯣꯏ ꯁ꯭ꯀꯨꯜ ꯑꯃꯛꯇꯪ ꯄꯨꯟꯗ꯭ꯔꯕꯅꯤꯅ ꯇꯣꯡꯉꯥꯜꯂꯕꯅꯤꯅ ꯑꯃꯨꯛ ꯑꯗꯨꯕꯨꯗꯤ ꯄꯨꯟꯕ ꯃꯇꯝꯗꯣ ꯐꯪꯗꯦ ꯑꯁꯨ ꯍꯥꯏꯖꯕꯅꯤ ꯃꯁꯤꯗꯕꯨꯅꯦ ꯑꯩꯈꯣꯏ ꯑꯦꯛꯖꯥꯝ ꯂꯣꯏꯈꯤꯕꯒꯤ ꯉꯔꯥꯡ ꯅꯍꯥꯟ ꯑꯦꯛꯖꯥꯝ ꯂꯣꯏꯈꯤꯕ ꯈꯔ ꯐꯔꯤꯅꯦ ꯑꯗꯨ ꯇꯔꯗꯤ ꯉꯁꯥꯏꯅ ꯑꯩꯈꯣꯏꯒꯤ ꯑꯣꯔꯤꯖꯤꯅꯦꯜ ꯍꯦꯛ ꯄꯥꯔꯣ ꯈꯣꯠꯂꯣ ꯑꯗꯨꯗꯨꯗꯧꯅ ꯇꯧꯗꯣꯔꯝꯅꯤ ꯇꯧꯔꯤꯁꯦ ꯑꯗꯨꯒꯤ ꯍꯥꯏꯔꯗꯤ ꯉꯁꯤꯗꯤ ꯑꯗꯨꯒꯤ
ꯆꯥ ꯍꯣꯏꯗꯤ ꯍꯟꯖꯥꯡ ꯍꯥꯎ ꯍꯥꯎ ꯆꯥꯔꯝꯒꯅꯤꯅꯦꯕ ꯕꯣꯔꯗꯤꯡ ꯂꯩꯕꯅꯤꯅ
ꯄꯤꯁꯁꯤ ꯇꯥꯡ ꯀꯥꯏꯗꯅ ꯕꯣꯔꯤꯡ ꯂꯩꯕꯕꯨ ꯀꯥꯏꯗꯦ ꯆꯥꯛ ꯑꯍꯥꯎꯕ ꯆꯥꯁꯦ ꯍꯋꯥꯏ ꯉꯥꯛꯇꯅꯦ ꯁꯥꯔꯤꯁꯦ ꯏꯇꯥꯗꯣ ꯑꯩꯈꯣꯏ ꯃꯦꯝꯅꯅꯦ ꯐꯣꯟ ꯄꯤꯔꯛꯑꯣ ꯀꯨꯏꯃꯜꯂꯦꯅ ꯆꯩꯔꯛꯇ ꯂꯣꯏꯔꯦꯒ ꯁꯣꯝꯅ ꯀꯧꯕꯗ ꯏꯇꯥꯗꯣ ꯑꯩ ꯊꯝꯃꯒꯦꯀꯣ
ꯑꯣ ꯐꯔꯦ ꯐꯔꯦ ꯏ ꯇ ꯊꯝꯃꯣ
ꯀꯨ
ꯍꯣꯏ ꯍꯣꯏ ꯊꯦꯡꯅꯔꯁꯤ ꯂꯥꯛꯄꯗꯝ ꯕꯥꯏ